ꯍꯥ
ꯇꯥꯕ꯭ꯔꯣ
ꯎꯝ ꯃꯔ ꯀꯦꯀꯒꯤꯦꯨ
ꯃꯔꯨ ꯑꯃ ꯇ ꯌꯦꯡꯒꯏꯁ ꯃꯐꯝ ꯁꯦꯝꯃꯒ ꯃꯔꯨ ꯑꯃ ꯑꯗꯨꯝ ꯀꯛꯏ
ꯎꯝ
ꯎ ꯃꯔꯨ ꯑꯃꯗ ꯍꯦꯟꯕ ꯉꯝꯗꯦ
ꯑꯗꯨꯣꯋꯥ ꯑꯗꯨ ꯁꯠꯇꯔꯁꯤ ꯀꯦꯝ ꯀꯥꯏꯗꯦ
ꯎꯝ ꯇꯠꯈꯤꯗ꯭ꯔꯦꯖꯤꯅꯦ ꯆꯂꯁꯨ ꯑꯗꯨꯝ ꯄ ꯆꯝ ꯂꯅꯤꯗ
ꯎꯝ ꯁꯨ ꯇ
ꯍ ꯑꯃꯨꯛ ꯑꯅꯤ ꯑꯍꯨꯝꯂꯛꯇꯠꯂꯁꯨ ꯑꯗꯨꯝ ꯐꯠꯄ ꯊꯝꯕ ꯑꯗꯨꯝ ꯌꯥꯏꯑꯕ
ꯎꯝ ꯈꯪꯗꯦ ꯅ ꯑꯩꯁꯨ ꯚꯦꯂꯦꯟꯁꯇꯣ ꯍꯥꯞꯄꯅ ꯐꯔꯗ꯭ꯔꯒꯦꯅ
ꯈꯪꯗꯦ ꯅꯪ ꯍꯌꯦꯡ ꯍꯥꯞꯆꯦꯗꯨꯗꯤꯅ
ꯎꯝ
ꯎꯝ ꯑ ꯉ ꯉꯁꯁꯦ ꯍꯣꯔꯦꯟ ꯄꯨꯡ ꯃꯔꯕꯥꯔꯣ ꯍꯜꯂꯛꯑꯦꯒ ꯑꯗꯨꯝ ꯑꯗꯨ ꯑꯩꯗꯤ ꯑꯗꯨꯝ ꯇꯨꯝꯒꯤꯗꯣ ꯃꯥꯜꯂꯦ ꯕꯥꯔꯣ ꯇꯥꯒꯗ꯭ꯔꯥ ꯇꯥꯔꯣꯏꯗ꯭ꯔꯥ ꯈꯪꯗꯦ
ꯀꯦ
ꯉꯟꯅ ꯇꯨꯝꯃꯒꯦ ꯇꯥꯎ
ꯀꯩꯕꯤꯠꯠꯇ
ꯄꯨꯛ ꯄꯤꯛ ꯊꯜꯂꯦ ꯇꯨꯝꯅꯤꯡꯉꯦ
ꯎꯝ
ꯆꯂꯦ ꯆꯂ ꯑꯩ ꯇ ꯃꯖꯧꯅꯦ
ꯀꯩꯦ
ꯇꯨꯝꯅꯤꯡꯉꯤ
ꯇꯨꯝ ꯌꯥꯔꯋꯥ
ꯇꯅꯤ ꯃꯇ꯭ꯔ ꯔꯤꯇꯔꯅꯤꯡꯡ ꯭ꯔꯦꯖꯨꯌꯦꯇꯣꯟꯅꯤ ꯌꯥꯏ ꯑꯩꯅ ꯌꯥꯏ
ꯐ꯭ꯔꯤꯗꯦ ꯇꯨꯝꯝꯕꯦ ꯑꯗꯦ
ꯑꯩꯅ ꯇꯨꯝꯕ ꯌꯥꯏ ꯍꯥꯏꯗꯤ ꯌꯥꯔꯕꯅꯦ
ꯑꯗꯨ ꯄꯩꯁꯥ ꯆꯪꯉꯤ ꯅꯇꯩꯗꯤ ꯑꯗꯨꯝ ꯍꯧꯗꯣꯔꯛꯇꯣꯏꯅꯦ
ꯀꯗꯥꯏꯗ ꯆꯪꯉꯤꯅꯣ ꯄꯩꯁꯥ
ꯑꯩꯣꯟꯗ
ꯅꯪ ꯅꯪꯁꯦ ꯕꯦꯡ ꯖꯤꯄꯦ ꯀꯗꯧꯔꯕ ꯅꯪꯁꯦ
ꯎꯝ ꯖꯤ ꯄꯦꯕꯤꯦꯡ ꯍꯥꯏꯗꯥꯏꯅꯤ
ꯎꯝ ꯑꯗꯨ ꯀꯩꯒꯤꯅꯣ ꯅꯪ ꯖꯤ ꯄꯦ ꯑꯣꯏꯗ
ꯁꯥꯁꯪꯕꯨꯒꯤ
ꯄꯩ ꯆꯪꯉꯍꯟ ꯗꯔꯇꯩꯅ ꯅꯪꯉ ꯑꯣ ꯖꯤꯄꯦꯒꯥꯛꯇ ꯄꯩꯁꯥ ꯀꯥꯞꯊꯣꯛꯄ ꯌꯥꯔꯅꯤ ꯑꯩꯉꯣꯟꯗ ꯄꯩꯁꯥ ꯀꯥꯞꯊꯣꯔꯛꯑꯣ
ꯃꯤꯁꯍꯅ ꯆꯪꯍꯂꯣ
ꯄꯩꯁꯥꯗꯣ ꯆꯪꯈꯤꯕ ꯀꯨꯏꯔꯕꯅꯤ
ꯆꯪꯉꯣ ꯆꯪꯍꯜꯂꯣ
ꯉꯁꯤꯗꯁꯨ ꯆꯥꯝꯃꯉꯥ ꯆꯪꯈ꯭ꯔꯕꯅꯤ ꯑꯗꯣ ꯄꯤꯊꯣꯔꯛꯑꯣ ꯂꯤꯁꯤꯡ ꯑꯃ
ꯄꯠꯇꯥ ꯄꯔꯣ ꯑꯗꯨꯗꯨꯗꯤ
ꯅꯪꯅ ꯑꯩꯉꯣꯟ ꯄꯤꯔꯛꯇꯣꯅꯤꯅꯦ
ꯑꯂꯨ ꯄꯇꯥ ꯄꯤꯔꯛꯑꯣ ꯂꯤꯁꯤꯡ ꯑꯗꯨ ꯄꯤꯊꯣꯔꯛꯑꯗꯝꯅꯤ
ꯀꯩꯒꯤꯅꯣ ꯅꯪꯅ ꯑꯩꯉꯣꯟꯗ ꯂꯨꯄꯥ ꯇꯔꯥꯗ ꯄꯤꯔꯛꯀꯗꯅꯦ
ꯅꯠꯇ꯭ꯔꯗꯤ ꯎꯄꯥꯏ ꯂꯩꯇꯦ ꯂꯣꯏꯅ ꯐꯪꯉꯔꯣꯏ
ꯎꯝ ꯑꯗꯨꯗ ꯅꯪ ꯅꯋꯥꯏ ꯅꯊꯋꯥꯏꯗ ꯐꯪꯉꯔꯣꯏ ꯑꯗꯨꯗꯩꯗꯤ ꯅꯪ ꯅ ꯊꯋꯥꯏ ꯃꯆꯥ ꯑꯃ ꯅꯪꯉꯣꯟꯗ ꯌꯥꯎꯔꯒ ꯁꯣꯔ ꯁꯣꯔ ꯄꯤꯕ ꯍꯣꯜꯂꯤ ꯃꯩꯇꯩꯩꯗ ꯑꯣ ꯑꯩꯅ ꯁꯠꯂꯗꯣ ꯄꯥꯏꯔꯒꯦ
ꯄꯤꯄ ꯄꯤꯄꯥ ꯂꯥꯎꯔ
ꯎꯝ ꯅꯪ ꯁꯣꯣꯔꯄꯤꯤ ꯏ ꯄꯄꯤ ꯄꯥꯑꯣꯅ ꯍꯣꯟꯖꯩꯗꯨꯗꯣ ꯁꯠꯂꯗꯧꯕ ꯍꯥꯏꯅ ꯅꯠꯇ꯭ꯔꯒ
ꯄꯞꯄꯤ ꯄꯥꯝꯗꯤ ꯇꯨꯝꯕ ꯑꯃꯨꯛ ꯇꯧꯔꯛꯇꯔ
ꯇꯧꯔꯣꯏ ꯑꯦ ꯅꯪ ꯁꯣꯔ ꯍꯣꯟꯕꯩ ꯃꯈꯣꯟꯗꯣ ꯈꯪꯗ꯭ꯔꯤꯕꯁꯦ ꯅꯪꯅ ꯁꯣꯔ ꯍꯣꯟꯕꯗ ꯄꯤ ꯄꯤ ꯄꯤ ꯄꯤ ꯄ ꯄꯤ ꯄ ꯂꯥꯏꯗ ꯅꯪ ꯈꯪꯖꯗꯕ꯭ꯔꯣꯁꯦ
ꯈꯪꯗꯦ ꯙꯛ ꯙꯛ ꯙꯛ ꯙꯛ ꯇꯧꯒꯗꯨꯔꯥ
ꯑꯗꯨꯗꯤ ꯁꯣꯔ ꯑꯗꯨꯗꯤ ꯀꯩꯅꯣꯅꯤ ꯑꯗꯨꯗꯤ ꯀꯩꯅꯣ ꯁꯥꯅ ꯈꯣꯡꯕꯅꯤ ꯅꯪ ꯁꯣꯔ ꯍꯣꯟꯕꯗ ꯄꯤ ꯄꯥ ꯄꯤ ꯄꯥꯜꯂꯗ ꯍꯥꯏꯕꯅꯤ ꯅꯪ ꯑꯩꯅ
ꯁꯥꯅ ꯈꯣꯡꯕꯁꯤꯦ ꯗꯨꯛ ꯗꯨꯛ ꯗꯨꯛ ꯗꯨꯛ ꯇꯧꯕ꯭ꯔꯥ
ꯅꯪ ꯈꯪꯗ꯭ꯦꯔꯤꯕ ꯑꯩ ꯁꯥꯅ ꯈꯣꯡꯕꯩ ꯃꯈꯣꯟꯁꯤꯡ
ꯑ ꯑꯗꯨ ꯀꯃꯁ
ꯅꯪ ꯏꯟꯁꯇꯥꯒ꯭ꯔꯥꯝ ꯔꯤꯜꯁꯇꯒ ꯃꯌꯥꯝ ꯊꯦꯡꯅꯔꯤꯗꯤ ꯑꯃ ꯗꯥꯏꯅꯣꯁꯔꯅ ꯈꯣꯡꯕꯩ ꯔꯤꯜꯁꯀꯤꯗ
ꯎꯝꯗꯣ ꯗꯨꯛ ꯗꯨ ꯀ ꯈꯨꯅꯦꯒꯌꯥ
ꯑꯗꯨꯗ ꯈꯣꯡꯍꯟꯗꯣꯏꯅꯦ ꯑꯩꯅ
ꯀꯃꯥꯏꯅ
ꯅꯪꯅꯤ ꯈꯪꯉꯔ ꯍꯥꯏꯔꯕ
ꯈꯜ ꯈꯜ ꯅꯍꯥꯏꯔ
ꯈꯪꯍꯜꯂꯣꯏ ꯀꯩꯗꯧꯩ ꯈꯪꯍꯟꯗꯦꯕ ꯅꯪ ꯈꯪꯗꯦ ꯀꯥꯟꯗꯅ ꯑꯩꯉꯣꯟꯗ ꯅꯪꯉꯣꯟꯅꯦ ꯃꯊꯥ ꯁꯅ
ꯗꯨꯛ ꯗꯨꯛ ꯗꯨ ꯗꯨꯛ ꯗꯨ ꯐꯠꯇꯦ ꯑꯣꯏ
ꯅ ꯅꯪ ꯈꯪꯉꯒ ꯑꯩꯉꯣꯟꯗ ꯃꯊꯥ ꯁꯥꯅꯕꯅꯦꯗ ꯅꯪ ꯈꯪꯍꯟꯅ ꯐꯩ
ꯀꯩ ꯃꯊꯥ
ꯒꯣꯟꯗꯦ ꯃꯊꯥ ꯁꯥꯅ ꯎꯅꯤ
ꯀꯩ ꯁꯥꯗꯨ ꯀꯦꯝ ꯁꯔꯣꯏ
ꯀꯩꯒꯤꯅꯣ ꯑꯩ ꯑꯩꯅ ꯁꯥꯅꯩꯗꯤ ꯁꯥꯔ ꯑꯗꯨꯅꯦ ꯑꯩꯅ ꯁꯥꯗꯣ ꯃꯊꯥ ꯅꯪꯅ ꯁꯥꯗꯣ ꯅꯠꯇꯦ
ꯑꯃꯛꯇ ꯅ ꯑꯩꯅ ꯁꯥꯁ ꯍꯥꯏꯒꯦꯅꯦ
ꯅꯪꯅ ꯁꯥꯕꯤꯌꯣ ꯑꯩꯗꯤ ꯅꯪꯗꯤ ꯅꯨꯡꯉꯥꯏꯈꯤꯗꯣꯏꯅꯦ ꯑꯩꯅ ꯇꯥꯛꯑꯒꯗ ꯑꯩꯩꯅꯅꯦ ꯁꯥꯔ ꯂꯩꯔ ꯑꯗꯨ ꯁ ꯌꯥꯗꯦ ꯑ ꯃꯊ ꯃꯊꯥꯗꯣ ꯀꯃꯥꯏꯅ ꯁꯥꯗꯣꯏꯅꯣꯅꯣ ꯍꯥꯏꯗ꯭ꯔꯣ ꯃꯟꯊꯥ ꯁꯥꯕꯒꯤ ꯏꯁꯇꯦꯞꯇꯣ ꯍꯩꯅꯅꯤꯅ
ꯝ
ꯑꯩꯅ ꯁꯨꯡꯊꯥ ꯊꯥꯔꯣꯏꯕꯀꯣ
ꯑꯗꯨꯗꯤ ꯄꯩꯁꯥ ꯊꯥꯗꯕꯅꯤ ꯃꯊꯥ ꯁꯥꯕ ꯅꯠꯇꯦ ꯊꯕ ꯑ ꯅꯪꯖꯤ ꯄꯤ ꯕꯦꯡꯅꯦ ꯍꯥꯏꯗꯨꯗꯤꯅꯦ ꯑꯗꯨꯅ ꯄꯩꯁꯥ ꯊꯥꯗꯣꯛꯄꯁꯨ ꯌꯥꯏ ꯍꯥꯏꯗꯨꯗꯤ ꯑꯗꯨꯗ ꯊꯥꯗꯣꯔꯛꯑꯣ ꯍꯥꯏꯕꯅꯤ ꯝ ꯊꯠꯂꯣ ꯀꯩꯅꯣ
ꯕꯦꯡꯒ ꯍꯥ ꯦꯡꯁꯦ ꯃꯊꯗꯤ
ꯃꯨꯠꯊꯠꯂꯣꯅꯦ ꯑꯩ ꯃꯨꯠꯊꯠꯂꯣ ꯀꯩꯅꯣ ꯍꯥꯏꯗꯨꯗ ꯃꯨꯠꯊꯠꯂꯣ ꯄꯩꯁꯥꯗꯨꯗꯤ ꯅꯪ ꯍꯧꯔꯤꯀꯥꯟꯗ ꯅꯪꯉꯣꯟꯗ ꯂꯧꯍꯧꯗꯣꯏꯅꯤ ꯅꯁꯨ ꯌꯥꯝ ꯄꯪꯕ ꯃꯤꯗꯨ ꯅꯠꯇꯤꯌꯦ
ꯄꯪꯕ ꯑꯣꯏꯒ ꯁꯤꯡꯕ ꯑꯣꯏꯒꯦ ꯄꯩꯁꯥ ꯑꯗꯨꯃꯥꯏ
ꯀꯩꯅꯣ ꯍꯥꯏꯁꯤꯅ ꯄꯩꯁꯥ ꯀꯃꯥꯏꯅ ꯃꯥꯡꯗꯣꯏꯅꯣ ꯄꯩꯁꯥ ꯃꯥꯡꯈ꯭ꯔꯁꯨ ꯊꯤꯔꯒ ꯄꯨꯊꯣꯔ ꯂꯣꯏ
ꯀꯥꯏ
ꯅ ꯊꯠꯂꯨꯗꯅ ꯅꯪꯃꯣꯟꯗꯠꯇ꯭ꯔꯤꯀꯥꯟ ꯍꯥꯟꯅ ꯂꯧꯗ ꯗꯤꯖꯥꯏꯟ ꯅꯣꯣꯟꯗꯗꯤ ꯁ ꯅꯅꯥꯠꯇ꯭ꯔꯗꯤ ꯁꯔꯠꯕꯤꯄꯤꯅꯦ ꯨꯊꯔ ꯅꯊꯔ ꯃ ꯃꯇꯊꯔ ꯐꯥꯎ ꯊꯪ ꯁꯠꯗꯤ ꯅꯪ ꯅꯪ ꯁꯣ ꯄꯤꯄꯥ ꯄꯕꯤꯄꯥ ꯍꯣꯂꯤ ꯁꯥꯇ ꯅ
ꯑꯗꯨ ꯅꯪ ꯄꯤ ꯄ ꯁꯠꯄ ꯀꯧꯗ꯭ꯔꯤꯕ ꯅꯪ ꯃꯤꯡꯁꯦ
ꯑ ꯄꯤꯁꯠꯄ ꯀꯧ ꯀꯧꯔꯛꯑꯣ ꯉꯥꯏꯁꯨ ꯇ
ꯀꯩꯒꯤ ꯌꯥꯝ ꯁꯥꯊꯤ ꯔꯔꯕꯗꯗꯣ ꯃꯁꯦ
ꯎꯝ ꯀꯅꯥꯅꯠꯇꯣ ꯗꯝꯝꯕꯥꯏꯗ
ꯈꯪꯗꯦ
ꯄꯤꯁꯠꯄ ꯀꯧꯋꯦ ꯃꯤꯡꯗꯤ ꯄꯠꯄ ꯄꯤꯄꯥ ꯄꯤꯄ ꯂꯥꯎꯗꯣ ꯁꯠꯂꯦꯅ ꯄꯤꯁꯠꯄ ꯃꯤ ꯃꯌꯥꯝꯅ ꯎ ꯎꯝ
ꯑꯗꯣ ꯃꯥ ꯁꯣ ꯍꯣ
ꯎꯝ ꯄꯤ ꯄꯞ ꯄꯤꯄꯞ ꯄꯤ ꯍꯥꯏꯗꯤ ꯃꯥꯗꯣ ꯁꯣꯔꯗꯣ ꯈꯔ ꯆꯥꯎꯅ ꯍꯣꯜꯂꯤ ꯋꯥꯕ ꯃꯤꯗꯨ ꯏ ꯄꯤꯗ ꯃꯥ ꯋꯥꯕꯗꯨꯒꯤ
ꯑ ꯃꯤꯗ ꯏ ꯄꯤ ꯀꯥꯟꯗ ꯃꯥ ꯄꯤꯛꯄ ꯄꯤꯛꯄ ꯑꯇꯩꯗ ꯑꯗꯨꯗ ꯃꯥ ꯁꯣꯔ ꯀꯟꯅ ꯀꯟꯅ ꯍꯣꯒꯦꯔꯥ
ꯎ ꯁꯣꯔ ꯆꯥꯎꯅ ꯆ ꯆꯥꯎꯅ ꯍꯣꯜꯂꯤꯅꯦꯃ ꯋꯥꯕꯒꯤ
ꯀꯒꯤꯅꯣ
ꯑ ꯏꯗ ꯏ ꯄꯤꯕ ꯋꯥꯠ ꯔꯦꯗꯤ ꯀꯌꯥ ꯏꯣꯅꯦ
ꯏ ꯋꯥꯗꯒ ꯏꯒ
ꯎꯝ ꯑꯩꯉꯣꯟꯗ ꯏ ꯄꯤꯔꯛꯎꯗꯅ ꯏ ꯀꯦ ꯖꯤ ꯃꯉꯥꯗ ꯄꯤꯔꯛꯎꯗꯅ ꯑꯩꯉꯣꯟꯗ
ꯎꯝ ꯑꯗꯨꯗꯣꯕꯂꯤꯗꯝꯄꯨꯔ
ꯕ꯭ꯂꯦꯠꯇ ꯗꯨꯀꯥꯟꯗ ꯂ ꯐꯪꯕꯅꯦ
ꯑꯗꯨꯗꯣ ꯂꯧꯔꯕꯗ ꯅꯅꯦ
ꯑꯦ ꯅꯪ ꯏ ꯄꯤꯕ ꯂꯥꯛꯑ ꯍꯥꯏꯗꯗꯤ ꯅꯪꯅ ꯄꯤꯕ ꯂꯥꯛꯑꯝꯃꯤꯅ ꯑꯩꯉꯣꯟꯗ
ꯑꯗꯨ ꯈꯨꯠꯂꯥꯏ ꯑꯃꯗꯤ ꯆꯪꯉꯤꯗꯅ ꯈꯨꯠꯂꯥꯏꯗꯨꯣ ꯄꯤꯗꯅꯤ ꯀꯥꯏ ꯏꯗꯣ ꯄꯤꯅꯤ
ꯈꯨꯠꯂꯥꯏ ꯍꯥꯏꯕꯨ ꯆꯪꯕ꯭ꯔꯅꯦ
ꯎꯝ ꯆꯪꯉꯦ
ꯆꯪꯍꯟꯒꯅꯨ ꯌꯥꯅ ꯀꯩꯅꯣ ꯅꯪ ꯍꯥꯏꯅꯤꯡꯕꯗ ꯍꯥꯏꯔꯣ ꯅꯪꯋꯥꯏꯗ ꯅꯊ꯭ꯋꯥꯏ ꯃꯆꯥꯗꯣ ꯁꯠꯇ꯭ꯔꯀꯥꯟꯗ ꯍꯥꯏꯅꯤꯡꯕꯗ ꯗꯔꯣ ꯑꯩ ꯄꯩꯁꯥ ꯄꯤꯔꯛꯇꯣꯏꯔꯤ ꯁꯠꯂꯗ꯭ꯔꯅꯦ ꯊ ꯃꯖꯥꯗ
ꯄꯤꯄ ꯄꯤꯄ ꯇꯧꯒꯦꯔ
ꯄꯤꯄ ꯄꯤꯛꯄ ꯇꯩꯗ ꯁꯠꯂꯗꯧꯅꯦ ꯍꯥꯏꯕ ꯑꯩꯅ
ꯀꯩꯒꯤ ꯑꯩ ꯄꯤꯛꯄ ꯄꯤꯛꯄ ꯇꯧ ꯅꯨꯡꯉꯥꯏ
ꯠꯅꯤꯡ ꯁꯥꯠꯅꯤꯡꯗꯗꯤ ꯄꯩꯁꯥ ꯄꯤꯔꯛꯑꯣ ꯑꯩꯒꯤ ꯄꯩꯁꯥ
ꯀꯩ ꯉ ꯉ ꯅꯪꯒꯤ ꯑꯦꯀꯥꯎꯟꯗꯨꯗꯒꯤꯁꯨ ꯏꯁꯟꯇꯥ ꯂꯥꯏꯀꯥ ꯑꯃ ꯊꯥꯈ꯭ꯔꯕꯅꯦꯕꯀꯣ
ꯑꯩꯦꯡꯁꯇꯔꯗ ꯄꯃꯨ ꯇꯥꯗ
ꯀ ꯉꯁꯤꯗꯒꯤꯩ ꯂꯥꯛꯄ ꯍꯧꯔꯦ ꯑꯩꯗꯤ ꯇꯥꯟꯗꯧ ꯃꯥꯟꯗ꯭ꯔꯦ
ꯎ ꯐ꯭ꯂꯦꯟꯒ ꯁꯥꯟꯅꯕꯩ ꯎꯝ ꯇꯥꯛꯈ ꯂꯩꯕ꯭ꯔ ꯏꯃꯥꯟꯅꯕꯁꯤꯡꯒ ꯁꯥꯟꯅꯃꯤꯟꯅꯕꯒꯤ ꯂꯩꯕ꯭ꯔꯕ
ꯂꯩꯕꯅꯦ ꯄ꯭ꯂꯦ ꯑꯃ ꯁꯥꯟꯅꯔꯅꯤ ꯑꯗꯨꯗꯨꯒ ꯑꯗꯨꯒ ꯄ꯭ꯂꯦ ꯑꯅꯤ ꯁꯥꯟꯅꯧꯔꯒ ꯑꯗꯨꯃꯥꯏꯅ
ꯌꯦ ꯏꯪ ꯃꯉꯥꯏ ꯑꯩꯒꯤ ꯏꯃꯥꯟꯅꯕ ꯏ ꯄꯄꯤꯔꯨ ꯄꯤꯔꯨꯕ ꯌꯥꯔꯛꯇꯕꯁꯤꯡꯗꯨꯒ
ꯅ ꯀꯣꯟꯅ ꯑ ꯑꯩꯅ ꯇꯥꯜꯂꯤꯀꯥꯟꯗ ꯑꯗꯨꯝ ꯌꯥꯎꯍꯧꯕꯗꯤ ꯌꯥꯏ ꯀꯩꯅꯣ
ꯑꯗꯦ
ꯀꯩꯒꯤꯩ
ꯑꯩꯅ ꯌꯥꯗꯦꯁ ꯌꯥꯗ꯭ꯔꯅꯤ ꯋꯥ ꯂꯣꯏꯔꯦ ꯁꯤꯗ ꯋꯥ ꯃꯈꯥ ꯇꯥꯡ ꯑꯅꯕꯒꯤ ꯗꯔꯀꯥꯔ ꯀꯩꯁꯨ ꯂꯩꯇꯦ
ꯑꯩ ꯏꯄꯤꯒꯤ ꯏꯁꯀꯤꯟ ꯑꯃ ꯂꯩꯅꯤꯡꯕ꯭ꯔꯣ
ꯀꯩꯒ꯭ꯔꯥꯗꯦ ꯇꯤ ꯄꯤꯛꯀꯤ ꯑꯗꯣ ꯅꯪ ꯑꯝꯇ ꯄꯤꯔꯛꯎꯅꯦ ꯑꯩꯉꯣꯟꯗ ꯐꯨꯔꯤꯗ ꯇ ꯑꯗꯣ ꯃꯨꯟꯇꯟꯅꯗꯤ ꯃꯌꯥꯝ ꯑꯃ ꯄꯤꯔꯦ ꯑꯗꯣ ꯅꯪ ꯑꯗꯨꯗꯣ ꯅꯪ ꯐ꯭ꯔꯤꯗꯅꯁꯨ ꯅꯠꯇꯅ ꯅꯪ ꯄꯔꯤꯗ ꯈꯪꯕ꯭ꯔꯅ ꯅꯪ ꯐ꯭ꯔꯤꯗ ꯄꯤꯁꯨ ꯄꯤꯗꯅ ꯄꯅ ꯐꯒ ꯃꯣꯁꯀꯣꯞ ꯑ ꯄꯥꯏꯗꯣ ꯑꯩ ꯃꯣꯁꯀꯣꯞ ꯍꯦꯔꯣ ꯈꯛꯇꯪ ꯄꯥꯏꯔꯗꯤ ꯅꯪ ꯄꯤꯔꯣ ꯑꯗꯨꯗ
ꯄꯣ ꯃꯅꯤꯠꯇ꯭ꯔꯣ ꯑ ꯑꯖꯄꯥꯟꯗ
ꯀꯩꯅꯣ ꯖꯄꯥꯟ ꯀꯥꯏꯗꯦ
ꯎꯝ
ꯀꯌꯥ ꯅ ꯊ ꯇꯗꯦ
ꯑꯖ ꯄꯥꯟꯁꯨꯜꯂꯤꯗꯨꯗꯤ
ꯀꯩꯗꯣ ꯑꯩꯗꯤꯖꯄꯥꯟꯅ ꯀꯩꯗꯣ ꯆꯠꯠꯇ
ꯖꯄꯥꯟꯗ ꯀꯣꯏꯕ ꯆꯠꯄ ꯍꯩꯇ
ꯀꯩꯒꯤ ꯇꯝꯒꯗꯕꯅꯤ ꯇꯟꯗꯤ ꯍꯨ ꯍꯥꯏꯕꯅꯤ
ꯅꯨꯡꯉꯥꯏꯇꯦ
ꯀꯣꯏꯈꯥꯏꯒꯗꯕꯅꯤ ꯀꯩꯅꯣ ꯖꯄꯥꯟꯗ
ꯀꯩꯅꯣ ꯀꯣꯏ ꯖꯄꯥꯟꯁꯨ ꯀꯣꯏ ꯌꯥꯕ꯭ꯔꯣꯁꯦ ꯖꯄꯥꯟꯁꯦ ꯀꯩꯅꯣꯔꯣ ꯀꯩꯅꯣꯅꯦ ꯖꯄꯥꯟꯁꯦ ꯀꯩꯅꯣꯅꯦꯅ ꯀꯣꯏꯕ ꯌꯥꯏꯌꯦꯕꯀꯣ ꯁꯤꯗꯌꯥ ꯅꯕꯁ ꯁꯤꯗ
ꯎꯝ
ꯀꯩꯅꯣꯖꯣꯏꯒꯤꯁꯨ ꯏꯁꯄꯤꯁꯦꯜ ꯑꯃ ꯀꯥ ꯈꯣꯄꯩꯗ ꯂꯥꯛꯏꯗꯣ ꯂꯧꯔꯔꯣꯏ ꯑꯩꯗ ꯀꯣꯁ ꯍꯥꯏ ꯁꯤ ꯄꯥꯏ ꯄꯣꯏꯣꯖ ꯖꯣꯏꯁꯦ ꯀꯗꯥꯏ ꯑꯗꯨꯗꯤ ꯑꯩꯉꯣꯟꯗ ꯄꯥꯏꯔꯒ ꯈꯤꯛꯇ ꯄꯤꯔꯛꯎꯗꯅ ꯑ ꯐꯇ ꯍꯥꯏ ꯀ ꯑꯗꯨꯗꯤ ꯌꯦꯉꯣ ꯑ ꯑꯗꯣ ꯌꯥꯔꯁꯨ ꯌꯥꯗ꯭ꯔꯁꯨ ꯌꯦꯡꯉꯣ
ꯑꯗꯣ
ꯑꯗꯨ ꯌꯦ ꯀ ꯀꯥꯏ ꯀ ꯀꯩꯅꯣ ꯑꯩꯅ ꯀꯩꯅꯣ ꯇꯧ ꯑꯩꯅ ꯑꯩꯅ ꯊꯝꯃ ꯆꯥꯏ ꯍꯥꯏꯔ ꯅꯠꯇꯦ ꯌꯥꯗꯣꯏ ꯅꯠꯇꯦ ꯑꯗꯨꯝ ꯀꯩꯝ ꯀꯥꯏꯗꯦꯣꯣꯏꯒꯤ ꯋꯥꯔꯤꯗꯨ ꯑꯗꯨꯝ ꯀꯟꯇꯤꯅꯌꯨ ꯑꯩ ꯃꯅꯨꯡꯗ ꯆꯪꯅꯤꯡꯉꯕ
ꯀꯩꯒꯤꯅꯏꯁꯦ
ꯅꯝꯕꯔ ꯇꯨ
ꯑꯗꯨ ꯀꯩꯒꯤꯅꯣ
ꯌꯥꯔꯦ ꯑꯗꯨꯗꯤ ꯊꯝꯃꯒꯦ
ꯑꯦꯈꯣ
ꯅꯪ ꯊꯝꯒꯦ ꯍꯥꯏꯔꯣ
ꯎꯝ
ꯊꯝꯃꯣ ꯑꯗꯨꯗꯤꯠ
ꯎꯝ